ꯑꯗꯨꯩꯅ ꯐ
ꯇꯥꯏ ꯇꯥꯏ ꯅꯣꯛꯄ ꯇꯥꯔ ꯀꯩꯅꯣ ꯑꯩꯅ ꯇꯥꯏꯔ ꯈꯪꯗꯦ
ꯑꯣ ꯇꯥꯔꯦ ꯇꯥꯔꯦ ꯇꯥꯔꯦ ꯆꯥꯛ ꯆꯔꯝꯕꯅ ꯆꯠ ꯆꯅꯄꯣ
ꯊ ꯆꯔ ꯄ
ꯆꯔꯦ ꯆ
ꯑꯩꯣꯏ ꯏꯟꯖꯥꯡ ꯆꯥꯒꯦ ꯑꯃꯒ ꯏꯁꯂꯣ ꯃꯁꯟꯗ ꯈꯨꯝꯍꯩꯗꯨꯁꯨꯗ ꯈꯨꯝꯃꯛꯑꯣ ꯑꯩꯅꯣ ꯍ ꯑꯣꯏꯁꯨ
ꯍꯜꯂꯣ ꯅ ꯀꯩ ꯆꯥ
ꯍꯉꯣꯏ ꯊꯣꯡꯕ
ꯉ ꯃꯥ ꯆꯥꯏ ꯃ ꯅꯪ
ꯉꯁꯥꯏ ꯅꯪ ꯑꯉ ꯑꯩ ꯍꯪꯉꯣꯏ ꯊꯣꯡꯕꯁ ꯆ ꯇꯥꯔꯔꯕꯣ
ꯅꯪꯅ ꯉ ꯉꯥꯎ ꯇꯥꯗꯕ꯭ꯔꯣ
ꯇꯥꯏ ꯅꯪ ꯑꯃꯨꯛ ꯄꯞ ꯆꯠꯇꯠꯔꯦ ꯑꯩ ꯍꯪꯉꯣꯏ ꯊꯣꯡꯕ ꯆꯥꯏꯑꯕ
ꯅꯪꯅꯉꯣꯏ ꯊꯣꯡꯕ ꯆꯥꯕ
ꯑꯣ ꯍꯣ ꯍꯣꯏ ꯍꯪꯉꯣꯏ ꯊꯣꯡꯉꯣꯏꯁ ꯇꯥꯏ
ꯑꯣ ꯅꯪꯒꯤ ꯍꯪꯉꯣꯏ ꯊꯣꯡꯉꯣꯏ ꯇꯥꯕꯗꯨꯒꯤ ꯑꯣꯏꯔꯝꯒꯅꯤ ꯑꯩꯒꯤ ꯁꯝꯗ ꯐꯖꯅ ꯇꯥꯅꯠꯇ꯭ꯔꯤꯖꯦ
ꯑ ꯍꯪꯣꯏꯗ ꯈꯣꯡꯉꯄꯒꯤ ꯉꯁꯥꯏ ꯏꯆꯦꯕ ꯐꯣꯟ ꯇꯧꯔꯛꯑꯝꯕꯅꯦ ꯑꯗꯨꯒ ꯅꯪ ꯍꯥꯏꯔꯔꯦ
ꯑꯔꯔ ꯅꯪꯒꯤꯤꯗꯨꯗꯣꯏꯁꯂꯣꯅꯦꯅ
ꯑ ꯉ ꯁꯥꯏꯁꯤꯕ ꯐꯣꯟ ꯇꯧꯔꯃꯦ ꯣꯀꯣ ꯅꯪꯅ ꯀꯀꯁꯨ ꯇꯨꯝꯃꯤꯀꯥꯟꯗ ꯑꯗ ꯃꯥꯗꯤ ꯑꯍꯥꯟꯕꯗ ꯑꯩꯅ ꯄꯥꯏꯕ ꯅꯪ ꯃꯥꯜꯂ ꯆꯥꯅꯤ ꯑꯗ ꯑ ꯊꯅꯗꯤ ꯀꯪꯀꯥ ꯂꯥꯛꯏꯕ ꯈꯣꯠꯂꯤꯕꯅ ꯇꯧꯔꯦ ꯑꯗꯥꯏꯅ ꯅ ꯑꯩꯒꯤ ꯐꯣꯟ ꯇꯧꯔꯒ ꯁꯣꯏ ꯍꯪꯉꯛꯏꯁꯤꯦ ꯀꯩꯩꯅ ꯃꯥꯏꯅ ꯐꯣꯟ ꯇꯧꯒꯗ꯭ꯔꯣꯅ ꯍꯪꯕ ꯑꯗ ꯃꯥ ꯍꯥꯟꯕꯗ ꯑꯩ ꯄ ꯑꯩꯣꯏ ꯅꯪ ꯃꯥꯜꯂꯨꯔꯖꯥꯅꯦ ꯑꯗꯨꯅ ꯅꯪ ꯂꯥꯛꯑꯒ ꯂꯥꯛꯑꯦ ꯍꯥꯏꯔꯛꯇꯦ ꯃꯥ ꯂꯥꯛꯀꯦ ꯇꯧꯕꯅꯦ ꯍꯥꯏꯕ ꯑꯗꯩꯅ ꯑꯩꯈꯣꯏ ꯉꯔꯥꯡ ꯂꯧ ꯌꯩꯕꯒꯤ ꯂꯥꯛꯄꯅꯤ ꯊꯕꯛ ꯈꯔ ꯆꯤꯜꯂꯦ ꯍꯥꯏꯕ ꯑꯗ ꯃꯥꯅ ꯉꯁꯤ ꯂꯥꯛꯀꯗꯧꯗꯣ ꯏꯇꯩ ꯅꯨꯡꯗꯣꯡꯁꯨ ꯏꯇꯩ ꯃꯊꯟ ꯆꯠꯈ꯭ꯔꯦ ꯈꯣꯠꯈ꯭ꯔꯦꯅ ꯍꯥꯏꯔꯛꯑꯦ ꯑꯗꯣ ꯃꯟꯗꯦ ꯅꯨꯃꯤꯠꯇꯨꯗ ꯑꯉꯥꯡ ꯄꯨꯔꯒ ꯂꯥꯛꯀꯦ ꯆꯥꯛꯁꯤꯗ ꯆꯥꯗꯣꯏꯔꯣ ꯈꯪꯗꯦ ꯃꯥ ꯑꯌꯨꯛꯇ ꯂꯥꯛꯈꯤꯗ ꯍꯥꯏꯔꯛꯄꯅꯦ ꯑꯗꯨ ꯂꯩꯔꯝꯃꯣꯅ ꯍꯥꯏꯔꯛꯄꯅꯦ ꯍꯥꯏꯕ ꯈꯪꯉꯕ
ꯎꯝ ꯎꯝ ꯃꯥꯒꯤ ꯑꯌꯨꯛꯇ ꯂꯥꯛꯄꯗ ꯃꯑꯣꯡ ꯃꯥꯟꯜꯅꯁꯨ ꯃꯥꯗꯤ ꯕꯦꯔꯥ ꯀꯥꯗꯣꯏ ꯊꯦꯡꯅ ꯑꯗꯨ ꯂꯥꯛꯇꯣꯏꯔꯝꯒꯅꯤꯅꯦ
ꯑꯩ ꯉꯁꯥꯏ ꯍꯥꯏꯈꯤꯕꯅꯤ ꯅꯪ ꯅꯪꯒꯤ ꯃꯑꯣꯡ ꯀꯥꯏꯌꯦꯦ ꯉꯁꯥꯏꯅꯦ ꯑꯩꯅ ꯍꯥꯏꯈꯤꯕꯅꯦꯕꯀꯣ ꯅꯪꯅ ꯂꯥꯛꯀꯅꯤ ꯂꯥꯛꯀꯅꯤ ꯍꯥꯏꯅ ꯂꯥꯛꯇꯕꯗꯨ ꯅꯅ ꯀꯩꯅꯣꯗꯣ ꯍꯥꯟꯅ ꯃꯥ ꯂꯥꯛꯀꯅꯤ ꯂꯥꯛꯀꯅꯤ ꯍꯥꯏꯔ ꯍꯦꯛ ꯂꯥꯛꯇꯦꯗꯅ ꯑꯗꯨꯗꯅꯦ ꯀꯩꯅꯣ ꯇꯧ ꯍꯥꯏꯕ ꯍꯥꯏꯗꯤ ꯑ ꯑꯌꯦꯦ ꯍꯡ ꯃꯥ ꯊꯣꯛꯂꯦ ꯍꯥꯏꯔꯛ ꯀꯀꯥꯟꯗ ꯍꯥꯏꯔꯛꯑꯣꯅ ꯍꯥꯏꯈꯤꯕꯅꯦ ꯍꯥꯏꯕ
ꯑꯣ ꯑꯗꯨꯕꯨꯗꯤ
ꯅꯪ ꯑꯃꯃꯛ ꯄꯣꯁ ꯇ ꯎꯔꯦ ꯇꯥꯕ꯭ꯔꯣ